ꯒꯤ ꯅꯣ ꯈꯨꯝꯗ꯭ꯔꯤꯁꯤꯅ
ꯍꯥꯥ
ꯀꯔꯤꯒꯤꯅꯣ ꯈꯨꯝꯗꯕꯗꯣ
ꯀꯃꯤꯁꯤꯗꯤ
ꯌꯥꯝ ꯄꯦꯜꯂꯕꯣ
ꯍꯥꯝ
ꯌꯥꯝ ꯍꯩꯅꯗꯕꯨ
ꯐꯔꯤ ꯏꯅꯣ
ꯁ꯭ꯂꯣ ꯌꯥꯝ ꯆꯠꯄ ꯃꯥꯜꯂꯦ ꯍꯧꯖꯤꯛꯁꯨ
ꯎꯝ ꯁꯥ ꯐꯄꯥ
ꯎꯝ
ꯋ ꯋꯦꯗꯔꯗꯣ
ꯠꯇꯣ ꯀꯗ
ꯍꯥ
ꯅꯨꯡꯁꯥ ꯊ ꯊꯛꯇꯦ
ꯀꯅꯣ
ꯈꯪꯗꯦ ꯅꯣꯡꯁꯨ ꯈꯔ ꯈꯔ ꯆꯨꯕ ꯉꯁꯥꯏꯗꯣ ꯍꯧꯖꯤꯛꯇꯤ ꯆꯨꯗꯦ ꯑꯗꯨ ꯃꯝꯃꯝꯃꯤ ꯅꯣꯏꯗꯗꯤ ꯆꯨꯗꯕ꯭ꯔꯣ
ꯁꯥꯏ ꯑꯩꯒꯤ ꯐꯣꯟꯁꯦ ꯌꯥꯗ꯭ꯔꯦ
ꯁꯥꯒꯟꯈ꯭ꯔꯕ ꯅꯪꯒꯤ ꯐꯣꯟꯁꯨ
ꯌꯦꯟꯁꯥꯏ ꯉꯔꯥꯡꯗꯣ
ꯎꯝ
ꯈꯨꯝꯃꯣ
ꯇꯥꯏꯌꯦ ꯇꯥꯏ
ꯍꯣꯏ ꯑꯗꯨꯝ ꯉꯥꯡꯉꯨ ꯇꯞꯄꯁꯨ
ꯑꯩ ꯅꯉꯣꯟꯗ ꯀꯩꯅꯣ ꯊꯥꯔꯛꯄꯗꯣ ꯕꯣꯜ ꯌꯦꯡꯕ ꯃꯇꯝꯗ
ꯀꯔꯤꯅꯣ
ꯑꯩ ꯑꯣꯐꯂꯥꯏꯟꯗ ꯊꯥꯔꯛꯄꯗꯣ
ꯀꯔꯤꯔ
ꯕꯣꯜ ꯌꯦꯡꯕ ꯃꯇꯝꯗ ꯑꯩꯅ ꯑꯣꯐꯂꯥꯏꯟꯗ ꯀꯩꯅꯣ ꯃꯤ ꯑꯃꯒꯤ ꯋꯥꯔꯤ ꯊꯥꯔꯛꯄꯗꯨ
ꯑꯣꯏ
ꯑꯗꯨ ꯃꯥꯗꯣ ꯑꯩꯉꯣꯟꯗ ꯁꯥꯎꯔꯤꯕꯀꯣ ꯑꯩꯅ ꯑꯗꯨꯃꯥꯏꯅ ꯑꯗꯨꯃꯥꯏꯅ ꯂꯥꯎꯒꯅꯨ ꯅꯪ ꯈꯛꯇ ꯅꯠꯇꯦ ꯁꯤꯗ ꯂꯩꯔꯤꯁꯦ ꯃꯤ ꯃꯤꯁꯨ ꯍꯨꯖꯤꯛꯇꯤ ꯇꯨꯝꯅꯔꯕꯅꯦ ꯍꯥꯏꯕ
ꯎꯝ
ꯅꯨꯄꯤ ꯅꯪꯅ ꯈꯪꯗ꯭ꯔꯒ ꯐꯨꯠꯕꯣꯜ ꯐꯨꯠꯕꯣꯜꯒꯤ ꯗꯦꯁꯇ꯭ꯔꯣꯏ ꯇꯧꯒꯅꯨ ꯍꯥꯏꯌꯦ ꯑꯩꯉꯣꯟꯗ
ꯈꯪꯗ꯭ꯔꯒ ꯊꯔꯀꯥꯔ ꯇꯥꯗꯦ
ꯂꯥꯎꯅꯤꯡꯉꯗꯤ ꯑꯗꯨꯝ ꯑꯩ ꯂꯥꯎꯒꯅꯤ ꯐꯨꯠꯕꯣꯜ ꯌꯦꯡꯕꯗꯤ ꯑꯗꯨꯃꯥꯏ ꯇꯧꯒꯗꯕꯅꯤ ꯀꯔꯤꯒꯤꯅꯣ ꯋꯥ ꯌꯥꯝ ꯉꯥꯡꯒꯅꯨ ꯍꯥꯏ
ꯑꯗꯨ ꯀꯩꯗꯧꯔꯕ
ꯑꯗꯨꯒꯤ ꯁꯥꯎꯔꯤꯕ ꯑꯩꯁꯨ
ꯎꯝ
ꯉꯔꯥꯡꯒꯤ ꯍꯧꯖꯤꯛꯐꯥꯎ ꯁꯥꯎꯔꯤꯁꯤꯗꯤ
ꯁꯥꯎꯅꯤꯡꯉꯦ ꯃꯁꯛꯇꯨꯗ
ꯁꯥꯎꯔꯅꯨ ꯀꯩꯗꯧꯔꯤꯅꯣ ꯇꯨꯃꯤꯟ ꯇꯨꯃꯤꯟ ꯂꯩ
ꯐꯦꯔꯋꯦꯜ ꯐꯦꯔꯋꯦꯜ ꯂꯩꯌꯦ ꯗꯦꯠ ꯇ꯭ꯋꯦꯟꯇꯤꯗ ꯑꯩꯈꯣꯏꯒꯤ ꯁꯦꯅꯤꯌꯔꯁꯤꯡꯒꯤ ꯐꯦꯔꯋꯦꯜ ꯂꯩꯌꯦ
ꯎꯝ
ꯁꯦꯅꯤꯌꯔꯁꯤꯡꯒꯤ ꯐꯦꯔꯋꯦꯜ ꯂꯩꯔꯤꯕ ꯑꯩꯈꯣꯏ ꯕꯦꯠꯁꯅ ꯁꯤꯟꯗꯣꯏꯕ
ꯎꯝ
ꯗꯦꯠ ꯇꯣꯏꯟꯇꯤꯗ
ꯀꯩꯗꯧꯒꯅꯤ ꯍꯥꯏꯕ ꯑꯗꯨ
ꯆꯠꯀꯅꯤ ꯍꯥꯏꯕ
ꯎꯝ
ꯀꯠꯀꯅꯤ ꯍꯥꯏꯕ
ꯆꯠꯀꯅꯤ ꯍꯥꯏꯕ ꯀꯣ ꯋꯥꯗ꯭ꯔꯣ
ꯄꯩꯁꯥ ꯄꯩꯁꯥ ꯐꯥꯏꯚ ꯍꯟꯗ꯭ꯔꯦꯠꯚ ꯐꯥꯏꯚ ꯍꯟꯗ꯭ꯔꯦꯠ ꯀꯟꯇ꯭ꯔꯤꯕ꯭ꯌꯨꯠ ꯇꯧꯔꯒ ꯆꯠꯇ꯭ꯔꯗꯤ ꯌꯥꯝ ꯃꯥꯡꯉꯦꯅ
ꯇꯧꯈ꯭ꯔꯕꯣ
ꯇꯧꯈ꯭ꯔꯦꯅ ꯍꯥꯟꯅ
ꯏꯁ ꯂꯣꯏꯔꯦ
ꯌꯥꯗꯦ ꯃꯣꯏꯗꯣ ꯂꯤꯁꯇꯣ ꯏꯊꯣꯛꯄꯅꯦꯕꯀꯣ ꯒ꯭ꯔꯨꯞꯇ ꯑꯃꯨꯛ ꯊꯥꯒꯠꯄꯅꯦ ꯁꯤ ꯄꯤꯗ꯭ꯔꯤꯌꯦ ꯁꯤ ꯁꯤ ꯃꯤꯡꯁꯤꯡꯁꯦ ꯄꯤꯗꯕ ꯃꯤꯅꯦ ꯍꯥꯏꯅ ꯊꯥꯒꯠꯂꯤꯞ ꯒ꯭ꯔꯨꯞꯇ ꯑꯗꯨꯒꯀ ꯃꯣꯏꯒ ꯭ꯔꯨꯞ ꯄ꯭ꯔꯤꯀꯥꯁꯟꯁꯨ ꯀꯩꯅꯣ ꯄꯤꯗꯦꯕ ꯃꯥꯏ ꯑꯄꯥ ꯃꯤ ꯃꯤ ꯃꯤ ꯌꯥꯝꯒꯤ ꯑꯣꯄꯤꯅꯤꯌꯟꯗꯣ ꯌꯦꯡꯁꯦ ꯍꯥꯏꯔꯒꯀꯣ ꯃꯤ ꯑꯃꯅ ꯁꯤ ꯇꯧꯁꯦ ꯍꯥꯏꯔꯗꯤꯀꯣ ꯌꯥꯗꯕ ꯀꯩꯅꯣ ꯒ꯭ꯔꯨꯞꯇꯁꯨ ꯈꯔ ꯍꯩꯄꯥ ꯁꯥꯕ ꯃꯤ ꯌꯥꯝꯕꯅꯤꯅ
ꯎꯝ
ꯑꯗꯨ ꯁꯤꯡꯉꯦꯕꯀꯣ ꯃꯣꯏꯗꯣ ꯃꯣꯏꯅ ꯃꯣꯏꯅ ꯀꯩꯅꯣꯝ ꯄꯥꯝꯕ ꯈꯛꯇ ꯇꯧꯈ꯭ꯔꯦꯕ ꯑꯗꯨꯒ ꯀꯔꯤꯔ ꯑꯣꯖꯥꯁꯤꯡꯅꯁꯨ ꯐꯤꯦꯔꯋꯦꯜꯗꯣ ꯌꯥꯝ ꯆꯥꯎꯅ ꯇꯧꯒꯅꯨ ꯄꯩꯁꯥ ꯀꯩꯅꯣ ꯃꯥꯡꯉꯕꯅꯦ ꯈꯔ ꯄꯤꯛꯅ ꯁꯤꯝꯄꯜ ꯑꯣꯏꯅ ꯇꯧꯋꯣ ꯍꯥꯏꯕ ꯑꯗꯨꯒꯀꯣ ꯑꯗ ꯄꯥꯎ ꯄ꯭ꯔꯒ꯭ꯔꯥꯝ ꯀꯩꯅꯣ ꯈꯔ ꯍꯦꯠ ꯑꯣꯏꯕꯁꯤꯡꯅꯀꯣ ꯑꯗꯣ ꯐꯥꯏꯚ ꯍꯟꯗ꯭ꯔꯦꯠ ꯀꯟꯇ꯭ꯔꯤꯕ꯭ꯌꯨꯠ ꯇꯧꯔꯒ ꯑꯩꯈꯣꯏꯒꯤ ꯀꯩꯅꯣ ꯔꯤꯐ꯭ꯔꯦꯁꯃꯦꯟꯁꯨ ꯌꯥꯎꯗꯦ ꯍꯥꯏꯌꯦ ꯑꯗꯨꯒ ꯀꯣꯟꯅꯔꯔꯁꯨ ꯍꯥꯏꯌꯦ ꯐꯦꯔꯋꯦꯜꯒꯤ ꯀꯩꯅꯣ ꯄꯩꯁꯥ ꯄꯨꯂꯞꯇꯣ
ꯎꯝ
ꯊꯥꯔꯇꯤ ꯊꯥꯎꯖꯟꯔ ꯁꯨꯕꯅꯦꯕꯀꯣ ꯑꯗꯨꯒ ꯀꯣꯟꯅꯔꯣꯏ ꯍꯥꯏ ꯔꯤꯐ꯭ꯔꯦꯁꯃꯦꯟꯁꯨ ꯌꯥꯎꯔꯣꯏ ꯍꯥꯏ
ꯑꯗꯨꯕꯨ ꯀꯔꯤ ꯆꯠꯇꯣꯏꯕ ꯅꯪꯅ
ꯃꯤ ꯂꯣꯏ ꯆꯠꯀꯤꯅꯤ ꯀꯔꯤꯅꯣ
ꯅꯪ ꯀꯔꯤꯒꯤ ꯆꯠꯀꯦ ꯍꯥꯏꯕꯅꯣꯕ ꯄꯩꯁꯥ ꯃꯥꯡꯉꯦ ꯍꯥꯏꯕꯗꯨꯣ ꯄꯩꯁꯥ ꯄꯤꯔꯒ ꯆꯠꯇ꯭ꯔꯗꯤ ꯃꯥꯡꯉꯦ ꯍꯥꯏꯕꯗꯨ ꯅꯪ ꯀꯔꯤ ꯐꯪꯒꯗꯕ ꯂꯩꯒꯦ ꯍꯥꯏꯕ
ꯆꯠꯇ꯭ꯔꯗꯤ ꯌꯥꯔꯣꯏꯌꯦ ꯃꯣꯏꯗꯣ ꯀꯩꯅꯣ ꯑꯩꯈꯣꯏ ꯀꯔꯤ ꯍꯥꯏꯕ꯭ꯔꯥ ꯗꯦꯀꯣꯔꯦꯁꯟ ꯇꯧꯕ ꯑꯗꯨ ꯃꯇꯝꯗꯁꯨ ꯌꯥꯎꯗꯕꯒꯤ ꯃꯣꯏꯗꯣ ꯌꯥꯝ ꯉꯥꯡꯉꯦꯕ
ꯑꯗꯨꯗꯤ ꯃꯥ ꯃꯥ ꯍꯥꯏꯅꯤꯅ
ꯃꯤ ꯅꯟ ꯇꯥꯛꯀꯅꯤ ꯄꯨꯜꯂꯞꯅꯦ ꯃꯤ ꯂꯣꯏ ꯂꯥꯛꯀꯅꯦꯕ ꯄꯨꯂꯞꯅꯦꯕ ꯑꯣꯖꯥꯁꯤꯡꯁꯨ ꯌꯥꯎꯗꯣꯏꯅꯦꯕ ꯑꯗꯨꯒꯤ ꯑꯗꯨꯒ ꯍꯌꯦꯡꯁꯨ ꯀꯩꯅꯣ ꯂꯩꯌꯦꯦ ꯁꯦꯂꯦꯕꯁ ꯗꯤꯁꯀꯁꯟꯒ ꯂꯦꯛꯆꯔꯁ ꯑꯦꯛꯁꯇꯦꯟꯁꯟ ꯀꯩꯅꯣ ꯄ꯭ꯔꯣꯒ꯭ꯔꯥꯝ ꯂꯩꯑꯦ ꯑꯦꯇꯦꯟꯗꯦꯟꯁ ꯂꯧꯅꯤ ꯍꯥꯏꯌꯦ ꯍꯌꯦꯡ ꯑꯩ ꯁꯣꯗꯤꯤꯅ ꯍꯥꯏꯔꯛꯄ
ꯐꯩꯅ
ꯁꯥꯥꯕꯒꯤ ꯆꯊꯄꯗ ꯇ ꯑ ꯅꯍꯥꯟꯅ ꯌꯦꯡꯉꯣ ꯍꯥꯏꯕ ꯐꯤꯂꯝꯗꯨ ꯌꯦꯡꯗ꯭ꯔꯕꯨ ꯌꯦꯡꯗ꯭ꯔꯤꯕꯣ ꯍꯧꯖꯤꯛꯐꯥꯎ
ꯐꯖꯗꯦꯅꯦ ꯀꯔꯤꯅꯣ ꯂꯞ ꯏꯁꯇꯣꯔꯤ ꯑꯗꯨꯕꯨ
ꯑꯗꯨ ꯑꯣꯏꯔꯁꯨ ꯀꯩꯅꯣ ꯃꯤꯅꯤꯡ ꯌꯥꯝ ꯂꯩꯕꯅꯦ
ꯂꯩꯔꯁꯨ ꯀꯔꯤ ꯇꯧꯅꯤ ꯃꯥꯒ ꯅꯨꯡꯁꯤꯕ ꯅꯨꯄꯥꯒ ꯂꯨꯍꯣꯡꯗꯕꯗꯨꯕꯨ
ꯁꯃꯤꯒꯤ
ꯎꯝ
ꯇꯧꯅꯤꯡꯔꯣ
ꯁꯧꯅꯤꯗ꯭ꯔꯖꯤ ꯃꯤ ꯑꯇꯣꯄꯗ ꯃꯤ ꯑꯇꯣꯞꯄꯗ ꯂꯨꯍꯣꯡꯈꯤꯕꯗꯨ ꯀꯔꯤ ꯄꯦꯟꯕ
ꯅꯨꯄꯥꯗꯣ ꯌꯥꯝ ꯄꯥꯡꯕꯒꯤꯅꯦ
ꯀꯔꯤ ꯅꯨꯄꯥꯗ ꯌꯥꯝ ꯃꯇꯥꯡꯗꯒꯤ ꯃꯥ ꯅꯨꯄꯤꯗꯨꯅꯅꯦ ꯅꯨꯄꯤꯗꯨꯅ ꯄꯩꯁꯥ ꯊꯣꯛꯄꯒꯤ
ꯅꯇꯦ ꯅꯨꯄꯤ ꯀꯩꯅꯣ ꯃꯣꯏꯒꯤ ꯃꯣꯏꯒꯤ ꯏꯃꯨꯡꯅ ꯌꯥꯕꯒꯤꯅꯦ ꯑꯗꯨ ꯀꯔꯤꯔ ꯅꯪꯁꯨ
ꯎꯠꯈꯤꯕꯗꯨ ꯂꯣꯏꯅ ꯕ꯭ꯂꯦꯝ ꯇꯧꯔꯒ ꯆꯠꯈꯤꯕꯗꯨ
ꯀꯩꯅꯣ ꯍꯦꯞꯄꯤ ꯏꯟꯗꯤꯡ ꯑꯣꯏꯔꯤꯗꯨꯗꯤ
ꯍꯞꯄꯤ ꯏꯟꯗꯤꯡꯗꯨꯗꯤ ꯂꯨꯍꯣꯡꯕ ꯂꯣꯏꯔꯛꯈ꯭ꯔꯤ ꯍꯦꯄꯤ ꯏꯟꯗꯤꯡꯔ ꯃꯤꯉꯣ ꯂꯣ ꯏꯦ ꯃꯣ ꯍꯜꯂ ꯍꯧꯖꯕꯨ ꯑꯁꯦꯡꯕꯗꯗꯤ ꯑꯗꯨꯃꯥꯏꯅ ꯇꯧꯕ ꯌꯥꯔꯔꯣꯏꯅꯦ
ꯍꯣꯏ ꯑꯗꯨ ꯑꯣꯏꯔꯁꯨ ꯀꯩꯅꯣ ꯐꯤꯛꯁꯟꯅꯦ ꯑꯗꯨꯗꯣ ꯅꯪꯗꯤ ꯀꯨꯕꯤꯔꯣ
ꯑꯦꯀꯥꯏꯗ꯭ꯔꯣ
ꯄꯦꯜꯂꯤ ꯍꯥꯏꯕꯩꯅꯦ ꯅꯨꯄꯤ ꯅꯨꯄꯤꯕꯨ ꯁꯞꯄꯣꯔꯠ ꯇꯧꯕꯗꯨ
ꯑꯩꯉꯣꯟꯗ ꯇꯥꯏꯉꯑꯒꯅ ꯅꯪ ꯀꯩꯅꯣ ꯃꯣꯏ ꯃꯣꯏ
ꯀꯥꯏꯩꯅꯗꯦꯍꯦ
ꯃꯤ ꯑꯃ ꯑꯃꯒꯤ ꯑꯣꯄꯤꯅꯤꯌꯟꯁꯤꯅꯦ ꯑꯗꯨꯗꯤ ꯑꯩꯉꯣꯟꯗ ꯇꯦꯡꯒꯅ
ꯀꯔꯤ ꯑꯣꯄꯤꯅꯤ ꯅꯪ ꯁꯤ ꯑꯗꯨꯃꯥꯏꯅ ꯇꯧꯒꯗꯣꯔꯤꯕ꯭ꯔꯣ ꯅꯪꯁꯨ ꯑꯗꯨꯃꯥꯏꯅ ꯇꯧꯒꯦ ꯍꯥꯏꯕ꯭ꯔꯕ
ꯀꯅꯥ
ꯈꯪ꯭ꯔꯦ
ꯀꯅꯥꯗ ꯇꯧꯗꯣꯏꯕ
ꯅꯪꯅ ꯅꯪꯅ
ꯑꯗꯣ ꯀꯅꯥꯗ ꯇꯧꯗꯣꯔꯤꯕ
ꯈꯪꯗꯦ
ꯈꯪꯗꯦ ꯑꯩ ꯂꯩꯇꯦ
ꯀꯔꯤ ꯂꯩꯇꯕ
ꯑꯗꯨꯃꯥꯏꯅ ꯇꯧꯅꯤꯡꯉꯥꯏ ꯃꯤ ꯂꯩꯇꯦ
ꯀꯔꯤ ꯂꯩꯇꯕ꯭ꯔ
ꯂꯩꯇ꯭ꯔꯗꯤ ꯂꯩ ꯏ ꯊ ꯀꯅ
ꯅꯪ ꯅꯍꯥꯟꯗꯤ ꯍꯥꯏꯔꯁꯨ ꯌꯥꯏ ꯍꯥꯏꯕ ꯅꯠꯇ꯭ꯔꯅꯦ
ꯀꯕꯤꯅꯣ ꯀꯦꯕꯤ ꯍꯥꯏꯈ꯭ꯔꯒꯦ ꯑꯩ
ꯎꯝ ꯅꯪ ꯅꯍꯥꯟꯗꯤ ꯍꯥꯏꯔꯨ ꯁꯤ ꯍꯥꯏꯕꯅꯤ ꯉ ꯁꯤꯗꯤ ꯍꯥꯏꯗꯤꯦ ꯀꯔꯤꯒꯤꯅꯣ
ꯀꯔꯤ ꯍꯥꯏꯈ꯭ꯔꯒꯦ ꯑꯩ ꯅꯪꯉꯣꯟꯗ
ꯅꯪ ꯑ ꯁꯤ ꯁꯤ ꯇꯣꯄꯤꯛ